ꯍꯜꯂꯣ
ꯇꯥꯔꯕꯣ
ꯇꯥꯏꯌꯦ
ꯑꯣ ꯀꯩ ꯍꯦꯟꯖꯥꯡ ꯆꯔꯒꯦ ꯉ ꯁꯤꯒꯤ
ꯉꯁꯤꯒꯤ ꯉꯥ ꯊꯣꯡꯉꯦ ꯃꯣꯏ ꯃꯌꯥꯝ ꯆꯥꯛ ꯆꯥꯗ꯭ꯔꯤꯌꯦ ꯊꯕꯛ ꯁꯨꯕꯒꯩ ꯆꯥꯛ ꯊꯕꯛ ꯁꯨꯕ ꯂꯣꯏꯗ꯭ꯔꯤꯌꯦ
ꯉꯥ ꯀꯌꯥꯝ ꯊꯣꯡꯉꯤꯅꯣ ꯀꯤꯂꯣ ꯀꯌꯥ ꯊꯣꯡꯉꯤꯅꯣ
ꯀꯤꯂꯣ ꯑꯃꯒ ꯒ꯭ꯔꯥꯝ ꯆꯇ꯭ꯔꯦꯠ ꯑꯅꯤ ꯃꯌꯥꯗꯨꯅꯤ
ꯃꯤ ꯀꯌꯥ ꯄꯤꯖꯔꯤꯕꯗꯨꯒ
ꯃꯣꯏ ꯃꯤ ꯃꯔꯤ
ꯑꯣ ꯇꯥꯎꯔ ꯊꯣꯡꯉꯤꯔꯣ ꯇꯣꯏꯊꯣꯡ ꯊꯣꯡꯉꯤꯔꯣ
ꯇꯣꯏ ꯊꯣꯡ ꯇꯧꯔꯦꯗ ꯇꯥꯎꯕꯒꯤ ꯃꯇꯝ ꯂꯩꯔꯔꯣꯏꯅ
ꯑꯣ ꯃꯣꯏꯗꯤ ꯄꯨꯡ ꯀꯌꯥꯗꯒꯤ ꯂꯥꯛꯑ ꯊꯕꯛ ꯁꯨ
ꯑꯑ ꯍꯍ ꯏꯟꯇ꯭ꯔꯣꯒꯦꯁꯟꯅꯦ ꯗꯥꯏꯔꯦꯛ ꯍꯦꯍꯦ
ꯏꯪꯂꯤꯁ ꯌꯥꯝ ꯍꯥꯞꯄ ꯌꯥꯗꯦ ꯀꯣꯁꯤ ꯃꯩꯇꯩꯂꯣꯟꯒꯤ ꯃꯣꯏꯒꯤ ꯍꯌꯦꯡ ꯇꯥꯟꯒꯗꯕ ꯑꯣꯏꯕꯅꯤꯅꯅꯦ ꯃꯩꯇꯩꯂꯣꯟꯗ ꯍꯌꯦꯡ ꯗꯥꯟꯁ ꯇꯦꯠ ꯇꯧꯕ ꯍꯟꯗꯣꯛꯄꯗ ꯂꯥꯏꯅꯕ ꯑꯩꯈꯣꯏꯒꯤ ꯁꯤꯒꯤ ꯃꯌꯥꯝꯁꯦ ꯂꯣ ꯂꯣꯏꯅ ꯃꯣꯏꯅ ꯁꯦꯞ ꯇꯧꯍꯧꯗꯣꯏꯅꯦꯕꯀꯣ ꯑꯗꯨꯒ ꯑꯩꯕꯒꯤꯅꯦꯕ
ꯑꯗꯣ ꯁꯤꯒꯤꯁꯦ ꯅꯣꯏ ꯕꯕꯥꯒꯤ ꯅꯝꯕꯔꯗꯣ ꯅꯠꯇ꯭ꯔꯣ
ꯑꯩꯈꯣꯏ ꯚꯥꯏ ꯅꯝꯕꯔꯅꯦ ꯅꯤꯂꯀꯥꯟꯇ ꯍꯥꯏ ꯊꯣꯛꯑꯝꯒꯅꯤ ꯑꯩꯅ ꯑꯩꯈꯣꯏꯕꯥꯥꯏ ꯃꯃꯤꯡꯗ ꯑꯗꯨꯝ ꯏꯈꯤꯕꯅꯦꯕꯀꯣ
ꯑꯣ ꯑꯗꯣ ꯁꯤꯁꯦ ꯑꯩ ꯍꯥꯏꯅꯅꯦ ꯑꯩꯅ ꯅꯪꯉꯣꯟꯗ ꯇꯧꯁꯟ ꯑꯩꯅ ꯅꯪꯉꯣꯟꯗ ꯇꯧꯕꯗꯨꯅ ꯃꯔꯤꯔꯛ ꯇꯧꯔꯒ ꯅꯣꯏ ꯕꯥꯕꯒꯤꯗꯅ ꯑꯃꯨꯛꯇꯪ ꯇꯧꯗꯣꯏꯔꯕ
ꯑꯗꯨꯗꯤ ꯌꯥꯏꯑꯦ ꯑꯩ ꯑꯩꯒꯤ ꯑꯃꯗꯗꯤ ꯃꯌꯥꯝ ꯍꯥꯏꯗꯤ ꯂꯣꯏꯈ꯭ꯔꯕꯒꯤꯀꯣ ꯇꯥꯛꯁꯇꯣ ꯑꯗꯨꯒꯤ ꯁꯥꯟꯅꯕꯩ ꯃꯇꯝ ꯍꯥꯏꯗꯤ ꯂꯣꯏꯈ꯭ꯔꯦꯕ ꯅꯪꯒꯤꯁꯨ ꯅꯪꯒꯤ ꯁꯤꯁꯦ ꯆꯥꯎꯔꯥꯛꯅ ꯍꯥꯏꯕꯗꯤ ꯅꯪꯁꯦ ꯇꯔꯥꯃꯉꯥ ꯃꯛ ꯇꯔꯥꯇꯔꯨꯛꯃꯨꯛ ꯁꯥꯟꯅ ꯀꯥꯟꯗ ꯑꯩꯅ ꯁꯤꯁꯦ ꯑꯩ ꯁꯨꯃꯥꯏꯅ ꯁꯥꯟꯅꯈ꯭ꯔꯦ ꯍꯥꯏꯔꯒ ꯊꯥꯕꯤꯗꯣꯏꯅꯦꯕ ꯑꯩꯈꯣꯏꯒꯤ ꯍꯧꯖꯤꯛꯀꯤ ꯃꯤꯁꯤꯗ ꯑꯗꯨ ꯀꯥꯟꯗ ꯃꯥꯅ ꯑꯦ ꯑꯗꯨꯗꯤ ꯆꯠꯊꯔꯨꯔꯅꯨ ꯑꯗꯨꯒ ꯅꯪꯒꯤꯁꯦ ꯅꯪ ꯂꯣꯏꯈ꯭ꯔꯦ ꯍꯥꯏꯇꯥꯔꯒꯁꯨ ꯅꯪꯒꯤ ꯑꯩꯈꯣꯏꯒꯤ ꯀꯩꯅꯣꯒꯤ ꯍꯥꯏꯗꯤ ꯀꯀꯥ ꯀꯥꯂꯨꯒꯤ ꯑꯣꯏꯔꯁꯨ ꯌꯥꯔꯦ ꯃꯃꯤꯒꯤ ꯅꯝꯕꯔ ꯑꯣꯏꯔꯁꯨ ꯌꯥꯔꯦ ꯑꯗꯨ ꯑꯃꯨꯛ ꯍꯥꯞꯄꯒꯀꯣ ꯃꯥꯗꯤ ꯑꯣ ꯇꯤ ꯄꯤ ꯂꯥꯛꯀꯅꯤꯕ ꯖꯁ ꯑꯗꯨꯛꯇꯪ ꯆꯪꯕꯩ ꯋꯥꯅꯤ ꯑꯗꯨ ꯀꯣ ꯑꯗꯨꯝ ꯋꯥꯔꯤ ꯁꯥꯟꯅꯕ ꯌꯥꯅꯦꯕ ꯃꯤꯡꯗꯨ ꯈꯛꯇꯪ ꯅꯪ ꯃꯤꯡꯗꯨ ꯅꯪꯒꯤ ꯍꯥꯞꯄꯁꯨ ꯌꯥꯏꯕ ꯀꯥꯏꯗꯦꯕꯀꯣ
ꯑꯗꯨꯗꯤ ꯃꯤ ꯑꯃꯅ ꯑ ꯌꯥꯝ ꯀꯨꯏꯅ ꯀꯨꯏꯅ ꯇꯧꯕ ꯌꯥꯗꯦꯅ ꯅꯝꯕꯔꯁꯨ ꯄꯨꯡꯍꯣꯡ ꯍꯣꯡꯗꯣꯏꯅꯤꯅꯦ
ꯍꯣꯏ ꯅꯝꯕꯔꯗꯨ ꯄꯨꯡ ꯍꯣꯡ ꯍꯣꯡꯗꯣꯏꯅꯦꯕ ꯑꯗꯨꯗꯨꯒꯤ
ꯑꯁ ꯑꯗꯨꯗꯤ ꯑꯩꯅ ꯃꯣꯏꯒꯤ ꯁꯦꯝꯕꯗꯨꯗꯤ ꯍꯩꯒꯗ꯭ꯔ
ꯅꯠꯇꯦ ꯅꯠꯇꯦ ꯅꯪ ꯖꯁ ꯅꯪꯒꯤ ꯅꯪꯅ ꯆꯪꯒꯗꯧꯕꯁꯦ ꯑꯇꯣꯞꯄ ꯀꯩꯝ ꯆꯪꯉꯣꯏꯕꯀꯣ ꯅꯪꯒꯤ ꯅꯪꯒꯤ ꯏꯐꯝ ꯊꯣꯛꯄ ꯐꯣꯟ ꯅꯝꯕꯔꯗꯨ ꯅꯪꯅ ꯍꯥꯏꯗꯤ ꯑꯃꯨꯛ ꯑꯩ ꯍꯥꯏꯔꯛꯀꯦꯕ ꯅꯪꯒꯤ ꯁꯤꯠꯁꯦ ꯁꯥꯟꯅꯔꯨꯅꯨ ꯍꯥꯏꯕ ꯃꯇꯝꯗ ꯅꯪꯒꯤ ꯐꯣꯟ ꯅꯝꯕꯔꯗꯣ ꯐꯣꯟ ꯅꯝꯕꯔꯗꯨ ꯈꯛꯇꯪ ꯏꯕ ꯋꯥꯅꯤ ꯐꯣꯟ ꯅꯝꯕ ꯑꯗꯨ ꯏꯕꯒꯤ꯫ ꯃꯥꯒꯤ ꯀꯩꯅꯣ ꯃꯦꯁꯦꯁ ꯑꯃ ꯂꯥꯛꯀꯅꯦꯕ ꯑꯣ ꯇꯤ ꯄꯤ ꯑꯃ ꯂꯥꯛꯄꯗꯣ ꯑꯗꯨ ꯈꯛꯇꯪ ꯁꯤꯖꯤꯟꯅꯔꯒ ꯃꯣꯏꯒꯤ ꯐꯣꯟꯗ ꯀꯩꯝꯇ ꯆꯪꯉꯨꯗꯧꯕ ꯀꯩꯝꯇ ꯂꯩꯇꯦꯕ ꯖꯁ ꯅꯪꯒꯤ ꯐꯣꯟꯗ ꯅꯝꯕꯔꯗꯨ ꯈꯛꯇꯪ ꯍꯥꯞꯄꯤꯕ ꯋꯥꯅꯦꯕ꯫ ꯒ꯭ꯌꯥꯟ ꯇꯥꯔꯕ꯭ꯔꯥ꯫ ꯑꯗꯨꯒ ꯑꯗꯨꯝ ꯅꯝꯕꯔꯗꯨ ꯁꯝ ꯂꯁꯜꯂꯒ ꯇꯧꯕ ꯌꯥꯏꯌꯦꯕ꯫ ꯑꯄꯨꯉꯣꯒꯤ ꯑꯃꯨꯛ ꯇꯧꯔꯁꯦ ꯆꯤꯆꯦꯒꯤ ꯑꯃꯨꯛ ꯇꯧꯔꯁꯦ ꯑꯄꯤꯛꯀꯤ ꯑꯄꯥꯛꯀꯤ ꯃꯌꯥꯝ ꯇꯧꯕ ꯌꯥꯏꯑꯕ ꯀꯥꯏꯗꯦꯕ ꯑꯗꯨꯕꯨꯗꯤ꯫
ꯎꯝ꯫
ꯅꯝꯕꯔꯗꯨꯒ ꯃꯥꯒꯤ ꯀꯩꯅꯣꯗ ꯂꯥꯛꯀꯗꯕ ꯃꯦꯁꯦꯁꯇꯨꯒ ꯑꯗꯨ ꯈꯛꯇꯪ ꯆꯪꯕ ꯋꯥꯅꯦꯕ꯫ ꯑꯇꯣꯞꯄ ꯀꯩꯝ ꯑꯃ ꯆꯪꯉꯣꯏ ꯑꯩ ꯃꯊꯪ ꯃꯊꯪ ꯑꯗꯨꯝ ꯇꯥꯛꯂꯛꯀꯦ ꯍꯥꯏꯗꯤ ꯀꯩꯁꯨ ꯀꯥꯏꯗꯦꯗ
ꯍꯣꯏ ꯑꯗꯨꯒ ꯁꯤꯒꯤꯁꯦ ꯁꯤꯒꯤꯁꯦ ꯇꯧꯕ ꯂꯣꯏꯔꯀꯥꯟꯗ ꯀꯩꯅꯣꯝꯃ ꯊꯥꯒꯠꯀꯅꯤ ꯍꯥꯏꯔꯩꯅꯦ꯫
ꯍꯣꯏ ꯋꯥꯍꯪ
ꯍꯧꯖꯤꯛ ꯑꯣ ꯑꯗꯨꯗ ꯅꯪ ꯑꯗꯨꯝ ꯄꯥꯏꯌꯣ ꯑꯩ ꯈꯪꯉꯣꯢꯌꯦ ꯍꯣꯔꯦꯟ꯫
ꯍꯣꯏ ꯑꯗꯨ ꯅꯪ ꯑꯗꯨꯝ ꯀꯩꯅꯣ ꯇꯧꯕ ꯑꯗꯨ ꯃꯔꯛꯇ ꯀꯩꯒꯨꯝꯕ ꯇꯠꯈꯤꯕ ꯈꯣꯠꯈꯤꯕ ꯌꯥꯎꯔꯀꯗꯤ ꯔꯤꯖꯦꯛ ꯆꯠꯈ꯭ꯔꯤꯅꯦꯕꯀꯣ
ꯎꯝ꯫
ꯑꯗꯨꯝ ꯍꯥꯏꯗꯤ ꯑꯥ ꯑꯗꯨꯗꯨꯅ ꯌꯥꯔꯤꯃꯈꯩꯗꯤ ꯏꯪꯒ꯭ꯔꯥꯖꯤꯁꯦ ꯉꯥꯡꯗꯕ꯫ ꯃꯩꯇꯩꯂꯣꯟꯗ ꯐꯖꯅ ꯍꯥꯏꯗꯤ ꯃꯔꯤꯛ ꯆꯨꯝꯅ ꯋꯥꯔꯤ ꯁꯥꯟꯅꯕ ꯀꯥꯇꯨꯛ ꯀꯥꯔꯟ ꯉꯥꯡꯗꯕ꯫ ꯑꯗꯒꯤ ꯑꯇꯣꯞꯄ ꯅꯥꯀꯟꯒꯤ ꯅꯤꯟꯕ ꯈꯣꯡꯕ ꯍꯥꯏꯗꯤ ꯑꯔꯥꯡꯕ ꯈꯣꯟꯖꯦꯜ ꯌꯥꯎꯗꯕꯀꯣ꯫ ꯑꯗꯣ ꯃꯣꯏꯅ ꯍꯣꯔꯦꯟ ꯁꯨꯝ ꯍꯪꯉꯛꯀꯅꯤ ꯅꯪ ꯑꯦ ꯑꯥ ꯋꯥꯔꯤ ꯁꯥꯟꯅꯕ ꯃꯇꯝꯗ ꯃꯥꯏꯀꯩ ꯑꯅꯤꯃꯛꯇꯒꯤ ꯅꯠꯇ꯭ꯔꯒ ꯑꯃꯗꯒꯤ ꯑꯔꯥꯡꯕ ꯈꯣꯠꯆꯦꯜ ꯌꯥꯎꯕ ꯌꯥꯎꯗꯕ꯭ꯔꯥ ꯑꯗꯨꯃꯥꯏꯅ ꯍꯪꯉꯛꯀꯅꯤ ꯑꯗꯨꯀꯥꯟꯗꯁꯨ ꯌꯥꯎꯈꯤꯗꯦ ꯒꯨꯝꯕ ꯈꯨꯝꯗꯣꯏꯅꯦꯕꯀꯣ꯫
ꯎꯝ꯫
ꯒ꯭ꯌꯥꯟ ꯇꯥꯔꯀꯣ ꯑꯩ ꯍꯥꯏꯖꯦ꯫
ꯇꯥꯏꯌꯦ ꯑꯗꯨꯒ ꯀꯩꯅꯣꯁꯨ ꯇꯧꯋꯦ ꯁꯤꯁꯦ ꯉꯁꯤꯗꯤ ꯃꯈꯣꯜꯁꯦ ꯀꯩ ꯍꯥꯏꯅꯤ ꯌꯥꯝ ꯁꯦꯡꯕ ꯍꯥꯏꯇꯔꯦ
ꯍꯣꯏ ꯁꯦꯡꯕꯅꯤ꯫ ꯑꯃꯨꯛꯁꯨ ꯁꯦꯡꯉꯤ ꯑꯃꯨꯛꯁꯨ ꯁꯦꯡꯉꯣꯏ ꯑꯗꯨꯅ ꯁꯤ ꯅꯦꯠ ꯌꯥꯎꯗ꯭ꯔꯗꯤ ꯛꯃꯨꯛ ꯖꯥꯗꯕ꯫ ꯑꯩꯈꯣꯏ ꯅꯦꯠ ꯍꯦꯛ ꯌꯥꯎꯗꯕꯗ ꯑꯗꯨꯝ ꯃꯔꯛꯇ ꯇꯥꯏꯈ꯭ꯔꯗꯤ ꯑꯗꯨꯝ ꯄꯨꯂꯞ ꯃꯥꯡꯒꯤꯗꯣꯏꯅꯦꯕ꯫ ꯒ꯭ꯌꯥꯟ ꯇꯥꯔꯕ
ꯇꯥꯔꯦ
ꯎꯝ ꯍꯥꯏꯗꯤ ꯑꯗꯨꯝ ꯆꯞ ꯃꯥꯟꯅꯩꯗ ꯑꯗꯨꯝ ꯋꯥꯔꯤ ꯁꯥꯟꯅꯔꯁꯨ ꯁꯥꯟꯅꯩꯅꯤ ꯑꯗꯨꯝ ꯁꯥꯟꯅꯔꯁꯨ ꯑꯗꯨꯝ ꯄꯩꯁꯥ ꯐꯪ ꯀꯥꯟꯅꯩꯗꯅ
ꯎꯝ ꯅꯣꯏ ꯀꯔꯤ ꯆꯥꯔꯒꯦ ꯉꯁꯤ
ꯑꯈꯣꯏ ꯉꯁꯤꯗꯤ ꯁꯧꯒ꯭ꯔꯤ ꯑꯃ ꯊꯣꯡꯉꯦ ꯑꯗꯒꯤ ꯊꯩꯕꯣꯡ ꯑꯃ ꯀꯥꯉꯧ ꯉꯧꯔꯦ ꯆꯥꯔꯦ ꯊꯩꯕꯨꯡ ꯀꯥꯡꯍꯧꯗꯤ ꯌꯥꯝ ꯍꯥꯎꯋꯦ ꯎꯌꯦꯟ ꯉꯧꯕꯗꯧꯅ ꯇꯧꯔꯒꯅꯦ ꯍꯥꯏꯗꯤ ꯆꯦꯡꯒꯨꯝꯒꯨꯝꯕ ꯎꯌꯦꯟꯒꯨꯝꯕꯩ ꯇꯧꯔꯒ ꯌꯥꯝ ꯍꯥꯎꯕꯗꯣ ꯑꯩ ꯅꯍꯥꯟ ꯊꯣꯡꯕꯗꯨꯅ ꯄꯨꯔꯥ ꯌꯦꯟ ꯊꯣꯡꯕ ꯆꯞ ꯃꯥꯟꯅꯩ ꯍꯥꯏꯗꯤ ꯌꯦꯟ ꯃꯁꯜ ꯍꯥꯏꯗꯤ ꯃꯥꯒꯤ ꯃꯇꯣꯡ ꯁꯦꯒꯥꯏꯕꯩ ꯇꯥꯏꯞꯇ ꯃꯨꯟꯃꯟꯕꯒꯤ ꯕ꯭ꯔꯕꯔ ꯄꯠꯄꯩ ꯇꯥꯏꯞ ꯇꯧꯔꯒꯅꯦ ꯆꯥꯕꯒꯁꯨ ꯊꯨꯝꯄꯦꯠ ꯊꯨꯝꯄꯦꯠꯀ ꯇꯧꯔꯒ ꯃꯍꯥꯎ ꯌꯥꯝ ꯂꯩꯕ ꯑꯗꯣ ꯃꯥꯒꯤ ꯆꯟꯖ ꯃꯌꯥꯝꯁꯦ ꯌꯥꯝ ꯁꯝꯕ ꯑꯗꯒꯤ ꯅꯞꯄ ꯈꯣꯠꯄ ꯇꯧꯕꯅꯤꯅ
ꯍꯣ ꯑꯗꯨ ꯍꯥꯟꯅ ꯊꯥꯎ ꯑꯆꯥꯕ ꯇꯩꯌꯨ ꯍꯥꯏꯕꯅꯦ
ꯇꯩꯒꯦ ꯊꯥꯎ ꯑꯆꯥꯕ ꯂꯣꯏꯅ ꯇꯩꯔꯤꯅꯦ ꯑꯗꯒꯤ ꯀꯩꯅꯣ ꯇꯧꯔꯤꯅꯦꯕꯀꯣ ꯑꯗꯨꯇꯥꯔꯁꯨ ꯑꯗꯨꯝ ꯃꯥꯒꯤ ꯃꯅꯨꯡꯒꯤ ꯑꯁꯥꯡꯕꯗꯣ ꯑꯗꯨꯗꯤ ꯌꯥꯝ ꯅꯞꯄꯦꯕ ꯇꯩꯔꯦ ꯍꯥꯏꯔꯁꯨ ꯑꯗꯨꯝ ꯊꯥꯡꯒꯨꯝꯕꯁꯦ ꯍꯦꯛꯇ ꯅꯞꯆꯤꯜꯂ ꯂꯩꯕ ꯍꯣꯏ ꯇꯧꯕꯗꯣ ꯑꯗꯩ ꯃꯆꯠ ꯃꯆꯠ ꯃꯆꯠ ꯑꯃ ꯀꯛꯀꯅꯤ ꯌꯥꯝ ꯆꯥꯎꯅ ꯆꯥꯎꯅ ꯍꯥꯞꯄꯤ ꯗꯥꯏꯔꯦꯛ ꯌꯦꯟ ꯃꯇꯨꯝ ꯑꯣꯛ ꯃꯇꯨꯝꯒꯤ ꯇꯥꯏꯞꯇ ꯇꯧꯔꯒ ꯍꯥꯞꯄꯦꯕ ꯑꯗꯨꯝ ꯑꯗꯨꯝ ꯑꯅꯤꯍꯨꯝ ꯀꯥꯝꯊꯣꯛꯈꯤꯕꯗ ꯌꯥꯝ ꯍꯥꯎꯋꯦ ꯅꯣꯡꯃ ꯄꯤꯖꯒꯦ
ꯆꯥꯁꯤ ꯅꯣꯡꯃ ꯑꯃ ꯁꯥꯥꯛ ꯇꯧꯔꯒ
ꯁꯥꯛ ꯍꯣꯏ ꯁꯥꯛꯀꯤ
ꯑꯗꯣ ꯀꯅꯥ ꯀꯔꯤ ꯂꯝꯗꯅꯣ ꯍꯟꯗꯛ ꯃꯣꯏꯅ ꯌꯨꯇ꯭ꯌꯨꯕꯇ ꯊꯥꯒꯠꯂꯛꯄ ꯑꯗꯨ ꯎꯕꯗꯗꯤ ꯃꯣꯏꯁꯦ ꯍꯥꯟꯅ ꯀꯥꯕꯛ ꯁꯥꯕꯛ ꯇꯥꯛꯊꯣꯛꯑꯦꯕꯀꯣ ꯉꯥ ꯇꯥꯎꯕꯩ ꯀꯥꯕꯛ ꯁꯥꯕꯛ ꯇꯧꯊꯣꯛꯑꯦ ꯑꯗꯨꯗꯨꯒ ꯍꯣꯡꯉꯦ ꯃꯣꯏꯅ
ꯌꯥꯝ ꯍꯥꯎꯋꯦ ꯁꯨꯝ ꯊꯣꯡ ꯊꯣꯡꯕ ꯍꯥꯏꯁꯤꯁꯨꯀꯣ ꯑꯗꯨꯝ ꯑꯈꯣꯏꯒꯤ ꯁꯥꯅꯥ ꯊꯣꯡꯕꯒꯤ ꯇꯥꯏꯞꯇ ꯑꯗꯨꯝ ꯍꯥꯏꯗꯤ ꯃꯆꯜ ꯀꯩꯀꯩ ꯐꯖꯅ ꯍꯥꯞ ꯄꯣꯊꯣꯡꯕꯗꯣ ꯁꯨꯃꯥꯏꯅ ꯊꯛꯇꯣꯏꯅꯦꯕ ꯉꯥ ꯇꯥꯎꯔ ꯊꯣꯡꯕꯩ ꯇꯥ꯭ꯏꯞꯇ ꯉꯥ ꯇꯥꯎꯕ ꯊꯣꯡꯕ ꯆꯥꯛ ꯄ꯭ꯔꯣꯁꯦꯁ ꯇ ꯑꯗꯨꯝ ꯆꯞ ꯃꯥꯟꯅꯩ ꯑꯗꯨꯒ ꯃꯥꯒꯤ ꯖꯁ ꯍꯥꯏꯗꯤ ꯃꯥꯨꯗꯤ ꯑꯃꯨꯛ ꯃꯔꯨꯒꯨꯝꯕ ꯀꯩꯒꯨꯝꯕ ꯌꯥꯎꯕꯅꯤꯅꯅꯦ ꯈꯔ ꯀꯥꯝꯊꯣꯛꯇ꯭ꯔꯗꯤ ꯃꯨꯟꯕ ꯋꯥꯠꯄꯗꯣ ꯑꯗꯨꯏ ꯈꯛꯀꯤ ꯋꯥꯅꯦꯕ ꯑꯃꯨꯔꯛ ꯑꯅꯤꯔꯛ ꯀꯥꯝꯃ ꯑꯗꯨꯝ ꯉꯥ ꯊꯣꯡꯕꯩ ꯇꯥꯏꯞꯇ ꯊꯣꯡꯕꯩ ꯋꯥꯅꯤ
ꯍꯥꯟꯅ ꯀꯥꯝꯊꯣꯛ ꯑꯒ ꯀꯣꯟꯅ ꯇꯥꯎꯕ
ꯅꯠꯇꯦꯍꯦ ꯍꯥꯟꯅ ꯀꯩꯅꯣ ꯇꯧꯗꯣꯏꯅꯤ ꯇꯥꯎꯊꯣꯛ
ꯑꯣ ꯇꯧꯊꯣꯛꯑꯒ ꯊꯥꯎ ꯉꯧꯔꯀꯥꯟꯗ ꯍꯥꯞ ꯆꯜꯂꯀꯥꯟꯗ ꯀꯥꯝꯕ
ꯎꯝ ꯎꯝ
ꯍꯥꯎꯋꯦ ꯌꯥꯝꯅ ꯍꯥꯎꯋꯦ ꯁꯤꯅꯕꯨ ꯃꯌꯥꯝꯁꯤꯅ ꯊꯣꯡ
ꯆꯥꯛ ꯌꯦꯟꯁꯥꯡ ꯊꯣꯡꯕ ꯑꯣꯏꯅ ꯆꯠꯂꯨ
ꯑꯗꯨꯗꯤ ꯑꯩ ꯍꯥꯏꯔꯦꯅ ꯅ ꯍꯥꯎ ꯅꯤ ꯑꯩꯕꯨ ꯍꯥꯎꯗꯦꯅꯦ ꯁꯤꯗꯕꯤꯁꯦ ꯎꯝ ꯆꯥꯛꯀ ꯆꯥꯗꯦ ꯈꯨꯊꯣꯡ ꯆꯥꯗꯦꯅ
ꯅꯠꯇꯦ ꯑꯩꯕꯨꯗꯤ ꯑꯩꯈꯣꯏꯗꯤ ꯀꯩꯁꯨꯝ ꯀꯥꯏꯗꯦꯕ ꯀꯀꯥ ꯂꯣꯏꯗꯤ ꯀꯩꯅꯣ ꯑꯝꯇꯪ ꯑꯩꯈꯣꯏ ꯃꯤꯛꯆꯔ ꯑꯃ ꯍꯦꯛ ꯇꯧꯁꯜꯂꯨꯕ ꯃꯇꯝꯗꯅꯦ ꯀꯩꯅꯣ ꯇꯧꯋꯦꯅ ꯇꯧꯋꯤ ꯍꯦꯛꯇ ꯑꯗꯨꯅ ꯃꯣꯏꯗꯤ ꯊꯣꯡꯉꯤꯕ ꯄꯣꯠꯇꯨꯗ ꯀꯩꯝꯇ ꯌꯥꯎꯗꯕꯤꯗ ꯑꯗꯨꯝ ꯇꯧꯍꯟꯕꯤꯗꯣ ꯆꯥꯕꯗꯣ ꯑꯗꯨꯃꯥꯏꯅ ꯇꯧꯋꯦꯕ ꯃꯣꯏꯗꯤ ꯑꯩꯈꯣꯏꯗꯤ ꯑꯃ ꯑꯃ ꯌꯥꯟꯁꯤꯜꯂꯁꯨ ꯀꯩꯁꯨ ꯀꯥꯏꯗꯦꯗꯅ ꯃꯣꯏꯗꯤ ꯍꯦꯛꯇ ꯌꯥꯗꯦ ꯍꯥꯏꯕ ꯑꯗꯨꯒꯤ ꯋꯥꯅꯤꯗ ꯉꯥꯅꯤ ꯏꯕꯥꯅꯤꯒꯤ ꯑꯩꯈꯣꯏ ꯄꯨꯛꯆꯥ ꯆꯥꯕ ꯀꯔꯤꯝ ꯈꯟꯗꯦꯕ ꯃꯣꯏꯗꯤ ꯑꯗꯨ ꯍꯥꯞꯆꯜꯂꯦ ꯑꯗꯥ ꯍꯥꯞꯆꯜꯂꯦ ꯇꯧꯔꯒꯅꯦ ꯃꯔꯩ ꯃꯔꯩ ꯃꯔꯩ ꯃꯔꯥ ꯌꯥꯝ ꯇꯧꯋꯦꯕ
ꯑꯣ
ꯑꯗꯨꯒꯤ ꯋꯥꯅꯤꯗ ꯅꯪꯅ ꯊꯣꯡꯕꯅ ꯍꯥꯎꯇꯦ ꯍꯥꯏꯕ ꯅꯠꯇꯦ
ꯅꯪ ꯃꯔꯨꯞ ꯊꯥꯔꯛ ꯃꯌꯥꯝꯗ
ꯀꯗꯥꯥꯏꯗꯅꯣ ꯑꯃꯨꯛ ꯍꯥꯡꯗ꯭ꯔꯤ ꯇꯥꯡ ꯇꯔꯥ ꯌꯧꯔ
ꯎꯝ ꯎꯝ
ꯑꯃꯗꯨꯅ ꯅꯥꯔꯦꯅ ꯇꯧꯗꯅ ꯑꯃꯨꯛ ꯂꯩꯈꯔꯦ ꯇꯟꯕ ꯑꯃ ꯌꯥꯎ ꯑꯩꯗꯨ ꯀꯁꯤ ꯍꯣꯕ
ꯃꯌꯥ ꯅꯥꯎꯟ ꯄꯩꯁꯥ ꯊꯥꯡ ꯀꯨꯟ꯭ꯔꯃꯊꯣꯏ ꯊꯕꯗꯨ
ꯄꯤꯔꯛꯇꯦꯗ ꯑꯗꯨꯅꯦ ꯍꯥꯏꯁꯦ
ꯇꯩꯁꯅꯥ ꯀꯩꯅꯣ ꯁꯥꯕꯒꯤ ꯊꯥ ꯂꯦꯞꯅꯈꯤ ꯃꯇꯝ
ꯑꯗꯨꯅꯦ ꯃꯦ ꯊꯥ ꯍꯥꯏꯅꯤꯉꯣꯟꯅꯦ ꯍꯧꯖꯤꯛ ꯖꯨꯟ ꯌꯧꯔꯛꯑꯦ ꯑꯩꯉꯣꯅꯦ ꯑꯩ ꯄꯤꯛꯍꯜꯂꯕꯅꯤ ꯇꯥꯃꯣꯏꯅ ꯇꯧꯔꯤ ꯂꯤ ꯂꯥꯡꯉ ꯀꯥꯟ ꯀꯥꯟꯅ ꯊꯣꯛꯇꯨꯅꯣ ꯈꯪꯗꯔ꯭ꯦ
ꯑꯗꯨ ꯈꯔꯗ ꯇꯧꯕ ꯌꯥꯗ꯭ꯔꯣ ꯅꯥꯏꯌꯦ ꯑꯗꯨ ꯂꯩꯖꯤꯅꯒꯔ꯭ꯗꯤ ꯇꯣꯛ ꯅꯦ
ꯑꯗꯨ ꯀꯣꯛ ꯃꯍꯥꯎꯣꯏꯒꯨꯝ ꯑꯩ ꯒ꯭ꯌꯥꯟ ꯑꯝ ꯇꯗꯔ꯭ꯦ
ꯇꯧꯁꯤꯟꯅꯔꯤꯅꯤ ꯀꯥꯏꯅ ꯑꯗꯨꯅ ꯏꯁꯇꯦꯆꯠꯆꯗ ꯑꯗꯨꯝ ꯊꯝꯃꯤꯅꯦ ꯅꯣꯡ ꯅꯨꯡꯇꯤꯒꯤ
ꯒꯌ꯭ꯥꯟ ꯃꯦꯟ ꯇꯥꯗꯔꯦ ꯇꯧꯔꯤꯁꯤ ꯊꯕꯛ ꯁꯨꯕꯁꯤꯡꯁꯤꯁꯨ ꯆꯥꯛ ꯂꯥꯛꯑꯃꯟ ꯂꯣꯏꯔꯝꯃꯅꯤ
ꯌꯦꯉꯣ ꯀ ꯇꯧꯗ꯭ꯔꯗꯤ ꯈ ꯇꯥꯡ ꯇꯔꯥꯁꯤꯅ ꯀꯅꯥꯒꯤ ꯃꯔꯨꯞꯅꯣ
ꯇ ꯇ꯭ꯔꯁꯤꯅꯅꯦ ꯀꯀꯨꯒꯤ ꯃꯔꯄ
ꯀꯌꯥ ꯍꯣꯟꯗꯣꯏꯕ
ꯂꯤꯁꯤꯡ ꯑꯍꯨꯝ ꯑꯍꯨꯝ ꯇꯔꯨꯛ
ꯎꯝ
ꯃꯊꯪ ꯑꯗꯨꯕꯨꯗꯤ ꯍꯟꯗꯛ ꯀꯨꯜꯍꯨꯟꯗꯣꯏꯅꯤꯗꯅ ꯃꯊꯪ ꯀꯨꯝꯃꯔꯤ ꯃꯊꯪ ꯍꯨꯜꯂꯒꯕꯨꯗꯤ ꯃꯊꯪ ꯊꯥꯗꯗꯤ ꯍꯨꯜꯂꯔꯣꯏꯕ ꯃꯊꯪ ꯊꯥ ꯃꯊꯪ ꯊꯥ ꯇꯨꯍꯟꯒꯤꯅꯦꯕ ꯃꯊꯪ ꯊꯥꯗꯗꯤ ꯑꯩ ꯍꯪꯕ ꯑꯃ ꯇꯥꯏꯑꯕ ꯍꯟꯗꯛꯀꯤꯁꯨ ꯍꯨꯜꯂꯦꯗꯅ ꯑꯗꯨꯏ ꯃꯊꯪꯗ ꯃꯊꯪ ꯊꯥ ꯑꯃ ꯍꯨꯜꯂꯦꯗꯅ ꯑꯗꯨꯗꯨꯒꯗꯤ ꯂꯣꯏꯔꯦ ꯑꯇꯩꯗꯤ ꯍꯨꯜꯂꯨꯣꯏꯕ ꯑꯩ
ꯅꯪꯒꯤꯁꯦ ꯖꯨꯂꯥꯏ ꯐꯥꯎ ꯍꯨꯟꯗꯣꯏꯔ
ꯎꯝ ꯍꯧꯖꯤꯛ ꯃꯦꯗꯅ ꯖꯨꯅ ꯖꯂꯥꯏ ꯧ ꯍꯨꯟꯗꯣꯏꯅꯦꯕ ꯍꯧꯖꯤꯛ ꯃꯦ ꯅꯠꯇꯦ ꯖꯨꯟꯐꯧ ꯍꯨꯟꯗꯣꯏꯕ ꯍꯥꯖꯤꯠ ꯖꯟ ꯂꯣ ꯍꯧꯖꯤꯛ ꯖꯨꯟ ꯑꯥ ꯖꯨꯂꯥꯏꯐꯥꯎ ꯍꯨꯟꯗꯣꯏꯕ
ꯍꯥꯏꯁꯦ ꯖꯨꯂꯥꯏ ꯒꯤꯕꯨꯗꯤ ꯑꯩ ꯃꯔꯨꯞ ꯐꯪꯗꯣꯏ ꯅꯣꯏ ꯀꯩꯅꯣ ꯇꯧꯗꯔ꯭ ꯗꯤ ꯁꯤꯟꯅꯕ ꯌꯥꯒꯅꯤ ꯑꯗꯨꯝ
ꯍꯣꯏ ꯑꯗꯨꯅꯦ ꯍꯥꯏꯖꯦ ꯑꯩ ꯂꯥꯛꯐꯝ ꯑꯝꯇꯪ ꯂꯩ ꯑꯗꯨꯅꯤ ꯊꯥ ꯑꯃ ꯑꯅꯤꯁꯤꯗꯪꯒꯤ ꯁꯤ ꯆꯦꯟꯅꯕꯗꯨꯒꯤꯅꯦꯕ ꯑꯗꯨ ꯑꯣꯒꯁꯇꯨꯗꯗꯤ ꯐꯪꯗꯣꯔꯕꯅꯤꯅ ꯍꯨꯜꯂꯔꯣꯏꯗꯅ ꯑꯗꯒꯤꯗꯤ ꯎꯝ ꯑꯗꯨꯒꯤ ꯑꯃꯨꯛ ꯃꯊꯪ ꯑꯗꯨꯒꯤ ꯑꯃꯨꯛ ꯍꯦꯛ ꯃꯊꯪ ꯊꯪꯅꯕꯗꯨꯁꯨ ꯑꯃꯨꯛ ꯐꯪꯗꯣꯏꯅꯤꯗꯅ ꯑꯗꯨꯗꯨꯅ ꯑꯗꯗꯤ ꯑꯩ ꯀꯣꯝꯃꯅꯦꯕ ꯑꯃ ꯑꯃ ꯂꯣꯏ ꯍꯨꯟꯅꯔꯒꯖꯨ ꯁꯤꯕꯧꯇꯪ ꯉꯥꯏꯕꯖꯤꯗ ꯑꯩ ꯑꯗꯨ ꯁꯤ ꯃꯔꯛꯁꯤꯗ ꯀꯂꯦꯛꯁꯟꯒꯤ ꯄꯩꯁꯥ ꯄꯤꯕ ꯉꯝꯗꯕꯖꯤꯅ ꯑꯩ ꯉꯥꯎꯔꯦ ꯍꯥꯏꯕꯅꯤꯗ ꯑꯗꯨ ꯀꯂꯦꯛꯁꯟ ꯈꯣꯝꯕ ꯆꯠꯄꯖꯨ ꯇꯜꯂꯤ ꯍꯥꯏꯕ ꯀꯃꯥꯏꯅ ꯇꯧꯔꯒꯦ ꯑꯗꯨꯝ ꯍꯪꯕꯗ ꯈꯨꯝꯕꯝ
ꯍꯧꯖꯤꯛ ꯀꯌꯥ ꯂꯩ ꯍꯦꯒꯗꯪꯗꯤ
ꯄꯩꯁꯥꯅꯨ ꯃꯔꯨ ꯍꯨꯟꯅꯕꯒꯤꯔ
ꯎꯝ
ꯂꯩꯇꯦꯗ ꯎꯝ ꯑꯀꯥꯎꯗ ꯂꯨꯄꯥ ꯂꯤꯁꯤꯡ ꯑꯅꯤ ꯑꯅꯤ ꯑꯃ ꯃꯔꯤ ꯂꯤꯁꯤꯡ ꯃꯉꯥ ꯃꯉꯥ ꯇꯔꯨꯛꯇꯤ ꯂꯩꯔꯝꯃꯅꯤ
ꯑꯗ ꯑꯗꯨꯅꯗꯤ ꯌꯥꯔꯣꯏ ꯍꯥꯏꯕ ꯄꯨꯔꯥ ꯀꯨꯟ ꯑꯃ ꯄꯨꯔꯥ ꯋꯥꯠꯇꯣꯔꯤ ꯍꯥꯏꯕ ꯀꯨꯟꯒ ꯇꯔꯨꯛꯅꯦꯕ ꯍꯨꯟꯗꯣꯏꯖꯦ ꯊꯥ ꯑꯝꯗ ꯌꯥꯝꯒ꯭ꯔꯕ ꯏꯁꯥ ꯅꯦ ꯀꯦꯝ ꯊꯣꯛꯇꯅ ꯍꯨꯜꯂꯛꯏꯖꯦ ꯑꯩꯅ
ꯑꯩ ꯇꯥꯡ ꯅꯤꯄꯥꯟ ꯁ꯭ꯋꯥꯏꯗ ꯂꯤꯁꯤꯡ ꯇꯔꯥꯃꯨꯛ ꯑꯃꯨꯛ ꯐꯪꯒꯗꯕ ꯑꯃ ꯂꯩꯌꯦꯕ ꯑꯗꯨꯅꯪ ꯁꯤꯟꯅꯕꯗ
ꯑꯩꯒꯤꯗꯣ ꯑꯗ ꯑꯩꯒꯤꯖꯤꯕꯨꯗꯤ ꯑꯗꯨꯒꯤ ꯇꯔꯨꯛꯇꯨꯕꯨꯗꯤ ꯀꯣꯟꯅꯒ꯭ꯔꯅꯤꯗꯅ ꯁꯤꯕꯨꯗꯤ ꯅꯣꯡꯉꯣꯏ ꯈꯔꯖꯤꯛ ꯈꯔꯖꯤꯛ ꯈꯣꯝꯃꯛꯄꯁꯤꯒ ꯀꯩꯒ ꯄꯥꯁꯟꯅꯔꯒ ꯈꯔꯕꯨ ꯍꯦꯟꯅ ꯂꯦꯝꯕꯨ ꯂꯦꯝꯃꯅꯤ ꯑꯗꯨꯒ ꯑꯃ ꯇꯔꯥ ꯍꯨꯟꯕ ꯑꯝꯒ ꯃꯉꯥ ꯃꯉꯥ ꯍꯨꯟꯕ ꯑꯅꯤ ꯑꯗꯨꯒꯗꯤ ꯇꯥꯖꯕꯤꯒꯤꯁꯨ ꯌꯥꯝꯅ ꯍꯨꯜꯂꯤꯅꯦꯕ ꯑꯩꯅ ꯑꯗꯨ ꯑꯗꯨ ꯑꯗꯨꯒꯤꯗꯨꯕꯨ ꯍꯨꯟꯅꯕ ꯀꯣꯟꯅꯒꯒꯗꯤ ꯃꯊꯪ ꯊꯥꯗꯨꯃꯗꯤ ꯑꯃꯛ ꯊꯥ ꯑꯃ ꯋꯥꯠꯂꯤꯕꯅꯤꯅ ꯑꯃꯨꯛ ꯈꯔ ꯏꯟꯅꯥ ꯀꯥꯎꯅ ꯇꯧ ꯌꯥꯏꯗꯅ
ꯊꯪ ꯊꯥꯗꯤ ꯑꯩ ꯃꯔꯨꯛ ꯐꯪꯒꯅꯤ ꯇꯥꯡ ꯇꯔꯥꯉꯥꯗꯨꯗ ꯂꯧꯑꯣ ꯌꯥꯅꯤ
ꯑꯁ ꯑꯗꯨꯅꯤ ꯑꯗꯨꯃꯥꯏꯅ ꯎꯄꯥꯏ ꯑꯝ ꯂꯩꯗꯤ ꯑꯩ ꯋꯥꯏ ꯑꯃ ꯁꯪ ꯁꯪꯉꯦ
ꯇ꯭ꯔꯥꯝꯄꯥꯟ ꯑꯗꯨꯃꯥꯏ ꯂꯩꯒꯅꯤꯕ
ꯎꯝ ꯑꯗꯨꯅꯦ ꯑꯩ ꯀꯥꯏꯗ ꯍꯨꯟꯗꯣꯏꯅꯣ ꯈꯟꯕꯗꯅ ꯑꯗꯨꯝ ꯗꯨꯗ ꯈꯜ ꯂꯩꯔꯦ ꯍꯥꯏꯕ ꯏꯁꯥꯖꯦ ꯀꯥꯏꯗꯩꯅꯣ ꯍꯨꯟꯗꯣꯏꯅꯣ ꯀꯥꯏꯗ ꯍꯨꯟ
ꯑꯗꯨ ꯂꯩꯇꯦ ꯈꯣꯠꯇꯦ ꯍꯨꯟꯖꯦ ꯑꯗꯨꯃꯥꯏꯅ ꯍꯥꯏꯔꯒ ꯍꯥꯏꯗꯤ ꯂꯩꯔꯦ ꯈꯣꯠꯂꯦ ꯑꯗꯨꯃꯥꯏꯅ ꯃꯥꯏꯊꯣꯡꯒꯗꯣ ꯃꯣꯃꯣꯟ ꯃꯀꯥ ꯂꯥꯝꯃꯣ
ꯑꯗꯨꯕꯨꯗꯤꯅꯦ ꯑꯗꯨꯒꯤ ꯑꯗꯨꯒꯤ ꯐꯪꯕꯗꯨꯕꯨꯗꯤꯅꯦ ꯑ ꯁꯤꯖꯤꯟꯅꯗꯕꯗꯤ ꯌꯥꯔꯔꯣꯏꯕ ꯑꯗꯨꯗ ꯑꯩꯅ ꯖꯣꯟꯁꯟꯒꯤ ꯃꯉꯣꯟꯗꯒꯤ ꯖꯣꯟꯁꯟꯗꯩꯩ ꯂꯤꯁꯤꯡ ꯀꯨꯟ ꯑꯃ ꯄꯨꯔꯦ ꯑꯗꯨꯃ ꯁꯤꯡꯗꯣꯛꯑꯅꯤ ꯑꯗꯩ ꯏꯆꯧꯗ ꯂꯨꯄꯥ ꯂꯤꯁꯤꯡ ꯇꯔꯥꯉꯥꯗ ꯃꯣꯏꯒꯤ ꯕꯟꯗꯥꯟ ꯊꯝꯕꯅꯦꯕ ꯆꯠꯈ꯭ꯔꯦꯗꯅ
ꯊꯝꯃꯣ ꯑꯃꯨꯛ ꯇꯧꯔꯛꯑꯣ ꯑꯃꯨꯛ ꯇꯧꯔꯛꯀꯦ
ꯎꯝ
ꯋꯥ ꯄꯥꯏꯒꯣꯀꯣ
ꯎꯝ ꯊꯝꯃꯣ ꯍꯥꯏ ꯅꯠꯇ꯭ꯔꯥ
ꯎꯝ ꯎꯝ
ꯎꯝ
ꯎꯝ ꯊꯝꯃꯣ ꯍꯜꯂꯣ